ꯎꯝ
ꯑ ꯍꯜꯂꯣ ꯍꯥꯏꯗꯤ ꯃꯔꯨꯞ
ꯑꯣ ꯆꯥꯛ ꯏꯁꯤꯡ ꯆꯥꯕꯤꯔꯛꯄꯣ
ꯎꯝ ꯆꯥꯖꯔꯦ ꯃꯔꯨꯞ ꯑꯩꯅ ꯉꯥꯡꯂꯤꯕ ꯈꯣꯟꯖꯦꯜ ꯑꯁꯤ ꯃꯌꯦꯛ ꯁꯦꯡꯅ ꯑꯗꯨꯝ ꯇꯥꯕꯤꯕ꯭ꯔꯣ
ꯑꯥ ꯇꯥꯏ ꯇꯥꯏ ꯇꯥꯏ ꯃꯔꯨꯞ ꯑꯩꯅ ꯉꯥꯡꯕꯁꯤꯗꯤ ꯐꯖꯅ ꯇꯥꯕꯤꯕ꯭ꯔꯣ
ꯑ ꯇꯥꯖꯩ ꯃꯔꯨꯞ ꯃꯔꯨꯞꯅ ꯉꯥꯡꯂꯤꯕ ꯃꯔꯨꯞ ꯏꯈꯪ ꯈꯪꯍꯧꯗꯅ ꯉꯁꯤ ꯃꯔꯨꯞꯅ ꯅꯇꯥꯎꯒꯤ ꯃꯐꯝꯗ ꯐꯣꯡ ꯇꯧꯕꯤꯔꯛꯄ ꯀꯔꯤ ꯑꯔꯨꯕ ꯊꯕꯛ ꯂꯩꯕꯒꯦ ꯅꯠꯇ꯭ꯔꯒ ꯋꯥꯔꯤ ꯁꯥꯟꯅꯗꯕ ꯀꯨꯏꯔꯦ ꯍꯥꯏꯗꯨꯅ ꯁꯨꯝ ꯃꯤꯁꯤꯡꯕꯤꯔꯛꯄ꯭ꯔꯥ
ꯑ ꯊꯣꯏꯗꯣꯛꯄ ꯊꯕꯛꯄꯨꯗꯤ ꯂꯩꯕ ꯅꯠꯇꯦ ꯁꯨꯝ ꯃꯔꯨꯞꯁꯨ ꯐꯤꯂꯝ ꯀꯩꯀꯩꯒꯤ ꯃꯇꯥꯡꯗ ꯋꯥꯔꯤ ꯋꯥꯇꯥꯏ ꯀꯌꯥ ꯑꯃ ꯑ ꯌꯥꯝ ꯄꯥꯝꯅ ꯀꯩꯅꯣ ꯇꯧꯒꯤꯕꯗꯨꯗ ꯑꯩ ꯁꯨꯝ ꯅꯤꯡꯖꯤꯡꯉꯛꯇꯅ ꯑꯩ ꯁꯨꯝ ꯈꯟꯅꯁꯤ ꯀꯔꯤ ꯀꯔꯤ ꯐꯤꯂꯝ ꯑꯅꯧ ꯑꯅꯧꯕ ꯐꯖ ꯐꯖꯕ ꯂꯩꯕꯒꯤ ꯈꯣꯠꯄꯒꯤ ꯑꯗꯅ ꯁꯨꯝ ꯍꯪꯖꯔꯛꯄꯅꯦ ꯑꯗꯨ ꯆꯥꯛ ꯏꯁꯤꯡꯒꯗꯤ ꯎꯅꯕꯤꯔꯕ꯭ꯔꯣ ꯀꯃꯥꯏꯅ ꯇꯧꯔꯒꯦ
ꯑꯣ ꯎꯝ ꯑꯥ ꯆꯥꯛ ꯏꯁꯤꯡꯗꯤ ꯎꯟꯅꯖꯔꯦ ꯑꯥ ꯅꯪꯅ ꯍꯥꯏꯕꯤꯔꯤꯗꯨꯗꯤ ꯀꯔꯤꯁꯨ ꯀꯥꯏꯗꯦꯍꯦ ꯑꯩꯁꯨ ꯐꯤꯂꯝ ꯑꯩ ꯃꯅꯤꯄꯨꯔ ꯐꯤꯂꯝꯗꯤ ꯀꯥ ꯍꯦꯟꯅ ꯌꯦꯡꯖꯗꯦ ꯑꯗꯨꯒ ꯃꯁꯤ ꯑꯩꯅ ꯃꯅꯤꯄꯨꯔ ꯐꯤꯂꯝꯕꯨ ꯑꯥ ꯍꯟꯊꯅ ꯌꯦꯡꯕꯒꯤꯗꯤ ꯅꯠꯆꯗꯦ ꯍꯥꯏꯕꯗꯤ ꯃꯅꯤꯄꯨꯔ ꯐꯤꯂꯝꯗ ꯇꯧꯔꯤꯕꯁꯤꯗꯤ ꯑꯩꯈꯣꯏꯒꯤ ꯅꯨꯡꯁꯤ ꯅꯨꯡꯉꯣꯟ ꯉꯥꯛꯇꯅꯤ ꯑꯗꯨꯕꯨ ꯅꯨꯡꯁꯤ ꯅꯨꯡꯉꯣꯟꯃꯛꯁꯦ ꯑꯩꯒꯤ ꯄꯥꯝꯖꯗꯕꯒꯤ ꯍꯥꯏꯖꯕꯅꯤ ꯁꯥꯏꯟꯁ ꯐꯤꯛꯁꯟꯒꯨꯝꯕ ꯑꯅꯧ ꯑꯅꯧꯕ ꯑꯗꯨꯒꯨꯝꯕ ꯑꯣꯢꯅ ꯌꯦꯡꯖꯩ ꯄꯥꯝꯖꯩ ꯑꯗꯣ ꯃꯔꯨꯞ ꯑꯥ ꯃꯔꯨꯞꯇꯤ ꯆꯥꯛ ꯆꯥꯕꯤꯔꯕ꯭ꯔꯥ ꯀꯔꯤ ꯀꯔꯤ ꯃꯊꯦꯡꯒꯗꯤ ꯆꯥꯕꯤꯔꯦ
ꯆꯥꯛ ꯆꯥꯖꯔꯦ ꯉꯁꯤꯗꯤ ꯑꯩꯒꯤ ꯢꯇꯥꯎꯑꯃꯒ ꯑꯥ ꯁꯟ ꯊꯣꯡꯉꯒ ꯃꯣꯏꯒꯤ ꯌꯨꯝꯗ ꯆꯥꯔꯒ ꯑꯩꯁꯦ ꯍꯜꯂꯛꯄ ꯉꯥꯏꯍꯥꯛ ꯑꯣꯏꯗ ꯉꯥꯏꯔꯤ ꯑꯗꯨ ꯇꯨꯝꯗ꯭ꯔꯤꯉꯩꯗ ꯑꯩꯁꯨ ꯋꯥꯔꯤ ꯋꯥꯇꯥꯏ ꯈꯔ ꯏ ꯈꯣꯠꯇꯅ ꯁꯨꯝ ꯇꯧꯔꯝꯕꯁꯤꯗ ꯁꯤꯒꯤ ꯃꯇꯥꯡꯗꯗꯤ ꯏꯇꯥꯎꯁꯨ ꯑꯥ ꯌꯥꯝ ꯄꯥꯝꯖꯈꯤꯕꯅꯤ ꯑꯗꯨꯗ ꯍꯧꯖꯤꯛꯇꯤ ꯊꯕꯛ ꯏꯪꯈꯥꯡ ꯇꯨꯝꯃꯝꯃꯗ꯭ꯔꯁꯨ ꯑꯩꯁꯦ ꯈꯪꯗꯤ ꯈꯪꯖꯗꯦ ꯑꯗꯨꯕꯨ ꯂꯥꯏꯕꯛ ꯐꯩꯌꯦ ꯂꯥꯏꯕꯛ ꯌꯦꯡꯉꯒꯦꯗꯅ ꯇꯨꯝꯃꯝꯗ꯭ꯔꯒꯗꯤ ꯢꯇꯥꯎꯖꯨ ꯊꯦꯡ ꯊꯦꯡ ꯇꯨꯝꯃꯤꯗꯅ ꯑꯗꯨꯗ ꯁꯨꯝ ꯇꯧꯔꯛꯄꯅꯤꯗ ꯑꯗꯣ ꯉꯥꯛꯇꯪ ꯋꯥꯔꯤ ꯋꯥꯇꯥꯏ ꯉꯥꯛꯇꯛꯁꯤ ꯃꯗꯨ ꯇꯨꯝꯗ꯭ꯔꯤꯉꯩꯗ ꯌꯥꯕ ꯅꯠꯇ꯭ꯔꯣ
ꯌꯥꯏꯌꯦ ꯌꯥꯢꯌꯦ ꯃꯔꯨꯞ ꯑꯗꯨꯝ ꯀꯥꯏꯗꯅ ꯁꯥꯕꯤꯔꯛꯑꯣ ꯑꯩꯁꯨ ꯑꯈꯪꯕ ꯂꯩꯔꯒꯗꯤ ꯑꯗꯨꯝ ꯈꯨꯝꯖꯔꯛꯀꯅꯤ
ꯌꯥꯝ ꯅꯨꯡꯉꯥꯏ ꯑꯗꯨ ꯢꯇꯥꯎ ꯑꯩꯅ ꯑꯥ ꯅꯥꯀꯟꯗ ꯋꯥꯔꯤ ꯅꯝꯕꯒꯤ ꯑꯩꯒꯤ ꯂꯦꯞꯇꯣꯞꯇ ꯃꯈꯣꯟ ꯅꯝꯕ ꯑꯩ ꯑꯗꯨꯃꯥꯏꯅꯒ ꯇꯧꯕꯁꯤ ꯇꯥꯕ ꯌꯥꯝ ꯅꯨꯡꯉꯥꯏꯇꯕ꯭ꯔꯥ ꯀꯃꯥꯏꯅ ꯇꯧꯋꯤ
ꯀꯔꯤꯁꯨ ꯊꯣꯏꯗꯣꯛꯄꯗꯤ ꯇꯧꯗꯦ ꯍꯣꯏ ꯑꯗꯨꯕꯨ ꯃꯈꯣꯟꯖꯦ ꯑꯃꯨꯃꯨꯛꯇꯤ ꯈꯤꯇꯪ ꯍꯧꯅ ꯍꯧꯅ ꯇꯥꯕ ꯌꯥꯎꯋꯤ ꯑꯗꯨꯕꯨ ꯃꯁꯤꯅ ꯀꯔꯤꯁꯨ ꯀꯥꯏꯔꯣꯏ ꯍꯥꯏꯗꯤ ꯑꯈꯣꯏꯅ ꯋꯥꯔꯤ ꯁꯥꯟꯅꯔꯤꯕꯁꯤꯗ ꯀꯔꯤ ꯀꯥꯏꯗꯕꯗꯦ ꯃꯤ ꯃꯥꯟꯗꯦ ꯑꯗꯨꯝ ꯀꯥ ꯍꯦꯟꯅ ꯑꯌꯦꯠꯄ ꯄꯤꯕ ꯅꯠꯇꯦ ꯑꯗꯨꯝ ꯃꯔꯨꯞꯅ ꯁꯥꯕꯤꯅꯤꯡꯉꯤꯕ ꯑꯩ ꯍꯧꯗꯣꯛꯅꯤꯡꯉꯤꯕ ꯋꯥꯔꯤꯗꯨ ꯑꯗꯨꯝ ꯍꯧꯗꯣꯛꯄꯤꯔꯛꯑꯣ ꯑꯥ ꯑꯩ ꯅꯇꯥꯎꯁꯨ ꯑꯗꯨꯝ ꯍꯥꯏꯗꯤ ꯃꯇꯥꯡ ꯃꯇꯥꯡꯒꯤ ꯑꯣꯏꯅ ꯑꯗꯨꯝ ꯈꯨꯝꯖꯔꯛꯀꯦ
ꯌꯥꯝ ꯅꯨꯡꯉꯥꯏ ꯑꯩꯅ ꯂꯩꯔꯤꯕ ꯖꯒꯥꯁꯤ ꯢꯇꯥꯎ ꯆꯤꯡꯁꯨ ꯑꯣꯏꯕꯅꯤꯅ ꯇꯤꯟ ꯀꯥꯡꯁꯨ ꯃꯈꯣꯜ ꯑꯗꯨꯝ ꯇꯥꯏ ꯑꯗꯨꯒ ꯑꯩꯒꯤ ꯅꯨꯃꯤꯗꯥꯡ ꯑꯣꯏꯕꯒꯤ ꯃꯇꯝ ꯑꯗꯨꯗ ꯑꯩ ꯃꯔꯝ ꯑꯣꯢꯔꯒ ꯑꯩ ꯁꯣꯝꯗ ꯀꯝꯄꯨꯇ꯭ꯔꯁꯨ ꯊꯕꯛ ꯇꯧꯖꯕꯅꯦ ꯑꯥ ꯊꯕꯛꯇꯤ ꯑꯗꯨꯝ ꯅꯤꯟꯖꯔꯦ ꯍꯟꯗꯛꯇꯤ ꯌꯥꯝ ꯀꯟꯅ ꯆꯤꯜꯂꯦ ꯑꯗꯣ ꯍꯧꯖꯤꯛ ꯍꯧꯖꯤꯛ ꯑꯩꯅ ꯅꯝꯖꯔꯤꯁꯤ ꯃꯔꯨꯞ ꯑꯗꯨꯒꯤ ꯃꯇꯥꯡꯒꯤ ꯋꯥꯔꯤꯅꯤ ꯢꯇꯥꯎ ꯇꯥꯕꯤꯅꯤꯡꯉꯤꯗꯤ ꯇꯥꯕꯤꯅꯤꯡꯉꯨꯗꯤ ꯐꯪꯗꯦ ꯁꯤꯒꯤ ꯋꯥꯔꯤꯁꯤ ꯍꯥꯏꯐꯦꯠ ꯑ ꯂꯩꯔꯛꯀꯦ ꯃꯁꯤꯒꯤ ꯀꯩꯅꯣꯁꯦ ꯁꯨꯝ ꯌꯦꯡꯕ ꯌꯥꯒꯗꯕ ꯐꯤꯂꯝ ꯑꯣꯏꯕ ꯍꯥꯏꯐꯦꯠ ꯇꯥꯕꯤꯌꯨꯅꯦ ꯀꯩ ꯈꯜꯂꯤ ꯏꯇꯥꯎ ꯅꯪ
ꯈꯪ ꯃꯈꯥ ꯇꯥꯕꯤꯑꯣ ꯍꯥꯏꯗꯤ ꯃꯔꯨꯞꯅ ꯂꯤꯕꯤꯑꯣ ꯑꯩ ꯑꯗꯨꯒ ꯑꯗꯨꯝ ꯍꯥꯏꯖꯔꯛꯀꯦ ꯑꯩꯒꯤ ꯃꯣꯠ ꯑꯣꯏꯕ ꯑꯩꯒꯤ ꯑꯩꯒꯤ ꯍꯥꯏꯗꯤ ꯅꯨꯡꯉꯥꯏꯔꯣꯏ ꯍꯥꯏꯕꯗꯨꯁꯨ ꯑꯗꯨꯝ ꯃꯇꯥꯎꯒꯤ ꯃꯣꯠꯇꯨꯁꯨ ꯑꯗꯨꯝ ꯊꯝꯖꯔꯛꯀꯦ ꯃꯗꯨꯕꯨ ꯃꯈꯥ ꯇꯥꯄꯤꯌꯨ
ꯐꯔꯦ ꯑꯩ ꯂꯤꯖꯔꯛꯀꯦ ꯑꯩ ꯑꯩꯅ ꯍꯧꯖꯤꯛ ꯍꯥꯏꯖꯗꯣꯔꯤꯕ ꯐꯤꯂꯝ ꯑꯁꯤ ꯊꯣꯏꯗꯣꯛꯄ ꯑꯇꯣꯞꯄ ꯑ ꯌꯦꯡꯕꯤꯔꯝꯅꯤ ꯌꯦꯡꯕꯤꯔꯝꯃꯣꯏꯗꯤ ꯈꯪꯗꯦ ꯑꯗꯨꯕꯨ ꯑꯩꯈꯣꯏꯅ ꯍꯧꯖꯤꯛ ꯁꯤꯖꯤꯟꯅꯔꯤꯕ ꯅ‌ꯣꯡꯃꯩ ꯑꯩꯈꯣꯏꯒꯤ ꯑꯦ ꯀꯦ ꯐꯣꯔꯇꯤ ꯁꯚꯦꯟ ꯍꯥꯏꯅ ꯈꯪꯅꯔꯤꯕ ꯃꯁꯤ ꯄꯨꯊꯣꯛꯈꯤꯕ ꯑꯩꯈꯣꯏꯒꯤ ꯁꯣꯚꯌꯠꯀꯤ ꯂꯥꯟꯃꯤ ꯑꯗꯨꯒꯤ ꯇꯦꯡ ꯗ꯭ꯔꯥꯏꯚꯔ ꯑꯗꯨꯒꯤ ꯋꯥꯔꯤꯅꯤ ꯍꯧꯀꯤ ꯑꯗꯨꯗ ꯃꯥꯒꯤ ꯋꯥꯔꯤꯗ ꯑꯩꯈꯣꯏꯒꯤ ꯕꯦꯁ ꯇꯧꯔꯒ ꯖꯔꯃꯟꯗ ꯄꯨꯊꯣꯛꯄ ꯑꯗꯨꯒꯨꯝꯕ ꯋꯥꯔꯤꯅꯤ ꯑꯩꯈꯣꯏꯒꯤ ꯋꯥꯜ ꯋꯥꯔ ꯇꯨꯒꯤ ꯃꯇꯝꯗ ꯅꯥꯏꯟꯇꯤꯟ ꯐꯣꯔꯇꯤ ꯐꯥꯏꯚ ꯁꯤꯒꯤ ꯆꯥꯡꯗꯤ ꯑꯣꯏꯔꯝꯒꯅꯤ ꯐꯣꯔꯇꯤ ꯋꯥꯟꯛꯇ ꯑꯩꯗꯤ ꯀꯥꯎꯔꯦ ꯃꯇꯝꯗꯨꯗ ꯃꯍꯥꯛꯁꯤ ꯇꯦꯡꯗ꯭ꯔꯥꯏꯚꯔ ꯑꯣꯏꯅ ꯖꯔꯃꯟꯒ ꯂꯥꯟ ꯁꯣꯛꯅꯕꯗ ꯑꯔꯥꯟꯕ ꯉꯥꯛꯄꯤꯒꯅꯤ ꯇꯦꯡꯒꯤ ꯗ꯭ꯔꯥꯏꯚꯔ ꯅꯠꯇꯦ ꯃꯍꯥꯛ ꯇꯦꯡ ꯀꯃꯥꯟꯗꯔ ꯑꯣꯏꯕꯅꯤ ꯃꯍꯥꯛꯁꯦ ꯀꯩꯅꯣꯅꯤ ꯒꯤ ꯑ ꯀꯃꯥꯟꯗꯔ ꯑꯣꯏꯅ ꯇꯧꯕꯁꯤꯗ ꯃꯍꯥꯛꯅ ꯂꯥꯟꯃꯤ ꯑꯩꯈꯣꯏꯒꯤ ꯖꯔꯃꯟꯒꯤ ꯑꯦꯟꯇꯤ ꯇꯦꯡꯒꯤ ꯈꯨꯠꯂꯥꯏ ꯀꯌꯥ ꯑꯃꯗꯤ ꯊꯨꯒꯥꯏꯈ꯭ꯔꯦ ꯑꯗꯨꯒ ꯇꯦꯡ ꯀꯌꯥꯁꯨ ꯃꯥꯒꯤ ꯃꯈꯨꯠꯇ ꯃꯥꯅ ꯀꯃꯥꯟꯅ ꯇꯧꯕ ꯇꯦꯡ ꯂꯥꯈ ꯀꯌꯥ ꯑꯃ ꯃꯥꯏꯊꯤꯕ ꯄꯤꯈ꯭ꯔꯦ ꯑꯗꯨꯕꯨ ꯂꯥꯏꯕꯛ ꯊꯤꯕ ꯂꯥꯟ ꯇꯧꯕ ꯍꯥꯏꯕꯁꯤꯗꯤ ꯑꯃꯗ ꯑꯗꯨꯝ ꯉꯝꯃꯒ ꯂꯩꯅꯤ ꯍꯥꯏꯕꯗꯤ ꯌꯥꯗꯕꯅꯤꯅ ꯃꯥꯍꯥꯛꯀꯤ ꯇꯦꯡ ꯄꯣꯛꯈꯥꯏꯕꯗꯒꯤ ꯃꯍꯥꯛ ꯃꯊꯟꯇ ꯂꯦꯡꯖꯨꯝꯗ ꯈꯔ ꯁꯣꯛꯑꯒ ꯑꯃꯅꯥ ꯅꯥꯝ ꯑꯃ ꯌꯩꯁꯜꯂꯒ ꯂꯩꯍꯧꯕꯅꯤ ꯑꯇꯩꯗꯤ ꯂꯣꯏ ꯁꯤꯔꯕ ꯃꯇꯝꯗ ꯃꯍꯥꯛꯁꯤ ꯃꯤꯀꯥꯞꯊ‌ꯣꯂꯛꯑꯒ ꯃꯍꯥꯛꯁꯦ ꯑꯅꯥ ꯂꯥꯏꯌꯦꯡ ꯁꯪꯔꯝꯃꯒ ꯃꯍꯥꯛꯅ ꯃꯌꯨꯝꯗ ꯊꯥꯅꯕ ꯂꯤꯞ ꯄꯤꯕ ꯃꯇꯝꯗ ꯃꯔꯨꯞ ꯑꯩꯅ ꯉꯥꯡꯉꯤꯁꯤ ꯇꯥꯕꯤꯔꯤꯀꯣ
ꯎꯝ ꯇꯥꯖꯩ ꯇꯥꯖꯩ ꯃꯔꯨꯞ ꯑ ꯃꯔꯨꯞꯀꯤ ꯋꯥꯔꯤꯗꯨꯁꯨ ꯑꯗꯨꯝ ꯐꯖꯅ ꯇꯖꯩ ꯌꯥꯝꯅ ꯅꯨꯡꯉꯥꯏꯒꯗꯁꯨ ꯃꯥꯜꯂꯦ ꯃꯈꯥ ꯇꯥꯕꯤꯔꯛꯎ
ꯑ‌ ꯇꯥꯖꯒꯦ ꯑꯗꯨꯒ ꯃꯍꯥꯛꯅ ꯃꯌꯨꯝꯗ ꯍꯜꯂꯛꯀꯗꯕ ꯃꯇꯝ ꯑꯁꯤꯗ ꯂꯥꯏꯕꯛ ꯐꯗꯅ ꯃꯤ ꯆꯤꯟꯈ꯭ꯔꯕ ꯇ꯭ꯔꯦꯟ ꯃꯔꯛꯇꯨꯗ ꯑꯩꯈꯣꯏꯒꯤ ꯑꯁꯣꯛꯄ ꯂꯥꯟꯗ ꯌꯥꯎ ꯇꯥꯔꯒꯗꯤ ꯀꯥꯈꯠꯂꯛꯄ ꯌꯥꯒꯅꯤ ꯑꯍꯥꯟꯕ ꯆꯠꯄꯁꯤ ꯇꯥ ꯃꯍꯥꯛꯁꯤ ꯀꯥꯈꯠꯂꯛꯑꯀꯥꯟꯗ ꯃꯍꯥꯛꯀꯤ ꯂꯥꯟꯃꯤ ꯑꯆꯧꯕ ꯀꯌꯥ ꯑꯃꯁꯨ ꯌꯥꯎꯔꯝꯃꯤ ꯀ‌ꯦꯝ ꯃꯅꯨꯡꯒꯗꯨꯗ ꯃꯍꯥꯛꯅ ꯋꯥꯔꯤ ꯋꯥꯇꯥꯏ ꯑ ꯁꯨꯝ ꯇꯧꯕꯗ ꯂꯥꯟꯃꯤ ꯑꯃ ꯈꯔ ꯆꯥꯎꯕ ꯂꯥꯟꯃꯤ ꯑꯃꯒꯤ ꯃꯈꯨꯠ ꯑꯅꯤ ꯌꯥꯎꯔꯝꯗꯦ ꯑꯗꯨꯅ ꯃꯍꯥꯛꯅ ꯃꯍꯥꯛꯀꯤ ꯂꯥꯏ ꯌꯦꯛꯄꯒꯤ ꯃꯇꯥꯡ ꯑꯁꯨꯝ ꯇꯧꯕꯗ ꯋꯥꯔꯤ ꯋꯥꯇꯥꯏ ꯍꯥꯏꯅꯔꯛꯄꯗ ꯃꯍꯥꯛꯁꯤ ꯍꯥꯟꯅ ꯑꯉꯥꯡ ꯑꯣꯏꯔꯤꯉꯩꯗꯒꯤ ꯅꯣꯡꯃꯩ ꯁꯥꯕꯒꯤ ꯊꯕꯛ ꯃꯈꯨꯠ ꯃꯁꯥ ꯌꯥꯝ ꯍꯩꯖꯩ ꯍꯥꯏ ꯑꯗꯨꯗꯨꯕꯨ ꯃꯍꯥꯛꯅ ꯊꯕꯛ ꯑꯃ ꯇꯧꯔꯝꯃꯤ ꯃꯣꯏꯟ ꯃꯍꯥꯛꯅ ꯇꯧꯔꯝꯕ ꯊꯕꯛ ꯑꯁꯤꯗ ꯈꯨꯠꯂꯥꯏ ꯃꯇꯤꯛ ꯆꯥꯅ ꯁꯥꯗꯦ ꯑꯃꯗꯤ ꯑꯩꯊꯤ ꯄꯥꯊꯤ ꯇꯧꯏ ꯍꯥꯏꯗꯨꯅ ꯇꯥꯟꯊꯣꯔꯛꯄꯗꯒꯤ ꯃꯍꯥꯛꯁꯦ ꯂꯥꯟ ꯑꯣꯏꯅ ꯐ꯭ꯔꯟꯂꯥꯏꯟꯗ ꯆꯪꯈꯤꯕꯅꯤ ꯑꯗꯨꯕꯨ ꯃꯍꯥꯛꯅ ꯁꯨꯃꯥꯏꯅ ꯂꯥꯟꯗꯥꯔꯛꯄꯗ ꯑꯇꯣꯞꯄ ꯂꯥꯟꯃꯤꯁꯤꯡ ꯖꯔꯃꯟꯒꯤ ꯂꯥꯟꯃꯤꯁꯤꯡꯗꯤ ꯅ‌ꯣꯡꯃꯩ ꯑꯈꯞꯄꯤ ꯄꯥꯏ ꯑꯩꯈꯣꯏꯒꯤꯗꯤ ꯃꯔꯨ ꯑꯃ ꯍꯥꯜꯂꯒ ꯀꯥꯞꯅꯕ ꯍꯣꯠꯅꯔꯤꯉꯦꯗ ꯅꯣꯡꯃꯩ ꯆꯞꯄ ꯑꯣ ꯃꯔꯨꯁꯤꯞꯕꯋ‌ꯣ ꯇꯧꯕꯗ ꯈꯨꯗꯣꯡ ꯆꯥꯕ ꯌꯥꯝꯅ ꯋꯥꯠꯂꯤ ꯁꯤꯕꯅ ꯍꯥꯜꯂꯤ ꯑꯗꯨꯅ ꯑꯩꯈꯣꯏ ꯁꯛ ꯃꯦꯁꯤꯟꯒꯟ ꯅꯠꯇ꯭ꯔꯒ ꯃꯦꯁꯤꯟꯒꯟ ꯑꯃꯗꯤ ꯁꯥꯒꯦꯗꯅ ꯂꯥꯏ ꯑꯃ ꯌꯦꯛꯑꯒ ꯁꯨꯝ ꯎꯠꯄ ꯃꯇꯝꯗ ꯑꯩꯈꯣꯏꯒꯤ ꯀꯃꯥꯟꯗꯔ ꯑꯆꯧꯕ ꯑꯣꯏꯔꯤꯕ ꯅꯨꯄꯥꯗꯨꯅ ꯑꯦ ꯅꯪꯅ ꯅꯤꯡꯖꯔꯤꯕꯁꯤꯗꯤ ꯅꯪꯅ ꯅꯍꯥ ꯑꯣꯏꯔꯤꯉꯩꯗ ꯄꯥꯡꯊꯣꯛꯍꯧ ꯍꯌꯦꯡ ꯑꯍꯜ ꯑꯣꯏꯔꯀꯥꯟꯗ ꯅꯤꯡꯉꯝꯗꯕ ꯀꯌꯥ ꯑꯃ ꯂꯥꯛꯀꯅꯤ ꯑꯗꯨꯅ ꯅꯪꯅꯕꯨ ꯉꯝꯅꯤ ꯈꯟ ꯇꯥꯔꯒꯗꯤ ꯅꯍꯥꯛ ꯇꯝꯊꯣꯔꯂꯛꯏꯕ ꯃꯐꯝꯗꯨ ꯗ ꯆꯠꯂꯒ ꯑꯃꯇ ꯍꯥꯏꯖꯧ ꯆꯠꯂꯣ ꯅꯨꯄꯥ ꯊꯣꯛꯎ ꯍꯥꯏꯗꯅ ꯋꯥꯍꯩ ꯑꯃꯍꯛꯇꯪ ꯍꯥꯏꯔꯨꯕꯗꯒꯤ ꯃꯍꯥꯛꯀꯤ ꯊꯧꯅꯥ ꯑꯁꯤꯅ ꯑꯍꯤꯡ ꯇꯨꯝꯗꯕ ꯃꯈꯩ ꯃꯍꯥꯛꯅ ꯃꯌꯨꯝ ꯌꯧꯒꯗꯕ ꯂꯝꯕꯤ ꯑꯁꯤꯗ ꯃꯌꯨꯝ ꯌꯧꯗꯕꯃꯈꯩ ꯂꯝꯕꯤꯗ ꯄꯜꯂꯒ ꯉꯁꯥꯏ ꯃꯥꯕꯨ ꯇꯥꯟꯊꯣꯔꯛꯈꯤꯕ ꯊꯕꯛ ꯃꯐꯝꯗꯨ ꯆꯉꯛ ꯄꯅꯤ ꯑꯗꯨꯒ ꯃꯍꯥꯛꯅ ꯍꯥꯏ ꯀꯌꯥꯔꯛ ꯍꯥꯏꯖꯔꯕꯁꯨ ꯆꯪꯒꯦ ꯌꯥꯔꯛꯇꯕꯗ ꯎꯄꯥꯏ ꯂꯩꯇꯗꯨꯅ ꯅꯣꯡꯃ ꯃꯗꯥꯎꯅ ꯐꯕ ꯍꯥꯏꯇꯥꯥꯔꯦ ꯇ꯭ꯔꯦꯟꯗꯨꯗꯒꯤ ꯃꯈꯣꯏꯒꯤ ꯀꯣꯂꯣꯅꯦꯜ ꯑꯣꯏꯕ ꯑꯆꯧꯕ ꯂꯥꯟꯃꯤ ꯑꯩꯈꯣꯏꯒꯤ ꯑꯍꯜ ꯑꯃꯗ ꯁꯦꯅꯤꯌꯔ ꯑꯣꯐꯤꯁꯥꯔ ꯑꯃꯗ ꯃꯍꯥꯛꯅ ꯆꯦꯟꯖꯗꯨꯅ ꯁꯨꯃꯥꯏ ꯁꯨꯃꯥꯏꯅ ꯇꯧꯕꯅꯤ ꯈꯣꯠꯄꯅꯦꯅ ꯃꯍꯥꯛꯅ ꯃꯍꯥꯛꯀꯤ ꯋꯥꯔꯤ ꯋꯥꯇꯥꯏ ꯀꯌꯥ ꯑꯃ ꯇꯧꯔꯒ ꯈꯣꯏꯔꯝꯗꯨꯅ ꯍꯥꯏꯖꯕꯗꯒꯤ ꯃꯍꯥꯛ ꯆꯤꯊꯤ ꯑꯃ ꯏꯕꯤꯔꯛꯑꯒ ꯑꯣꯔꯗꯔ ꯑꯃ ꯄꯤꯕꯗꯒꯤ ꯅꯝꯗꯨꯅ ꯌꯥꯎꯔꯕ ꯃꯇꯨꯡꯗ ꯃꯈꯨꯠ ꯑꯁꯣꯛꯄꯗꯨꯒ ꯑꯍꯤꯡ ꯇꯨꯝꯕ ꯆꯥꯕ ꯈꯪꯗꯕ ꯃꯈꯩ ꯉꯍꯥꯛꯅ ꯈꯨꯠꯂꯥꯏ ꯑꯁꯤ ꯁꯥꯗꯨꯅ ꯃꯈꯣꯏꯒꯤ ꯋꯥꯀꯔ ꯐꯦꯛꯇꯔꯤ ꯋꯥꯀꯔꯁꯤꯡꯅꯁꯨ ꯃꯇꯦꯡ ꯄꯥꯡꯕꯤ ꯃꯈꯣꯏ ꯃꯈꯣꯏꯒꯤ ꯊꯕꯛ ꯂꯣꯏꯔꯕ ꯃꯇꯨꯡꯗ ꯄꯣꯠꯊꯥꯒꯗꯕꯒꯤ ꯃꯍꯨꯠꯇ ꯃꯍꯥꯛꯀꯤ ꯃꯅꯥꯛꯇ ꯆꯪꯉꯒ ꯃꯇꯦꯡ ꯄꯥꯡꯕꯤꯔꯒ ꯁꯥꯕ ꯃꯇꯝꯗ ꯅꯣꯡꯃꯩꯁꯦ ꯈꯛꯄ ꯌꯥꯕꯒ ꯂꯣꯏꯅꯅ ꯃꯔꯨ ꯑꯁꯤ ꯌꯥꯝ ꯀꯜꯂꯒ ꯐꯣꯔꯁꯁꯨ ꯌꯥꯝ ꯀꯟꯕ ꯍꯥꯏꯇꯥꯔꯦ
ꯎꯝ
ꯁꯨꯃꯥꯏꯟ ꯇꯧꯗꯅ ꯃꯊꯪ ꯃꯊꯪ ꯀꯌꯥ ꯑꯃ ꯃꯥꯁꯦ ꯈꯨꯠꯂꯥꯏꯒꯤ ꯆꯥꯡꯗꯝꯅꯕ ꯀꯌꯥ ꯑꯃꯗ ꯆꯠꯂ ꯆꯠꯂꯒ ꯅꯣꯡꯃꯩ ꯑꯁꯤ ꯎ ꯗꯨꯅ ꯁꯤ ꯁꯤꯖꯤꯟꯅꯕ ꯌꯥꯒꯗꯕꯥ ꯈꯣꯠꯀꯗꯕ꯭ꯔꯥ ꯍꯪꯕꯗ ꯃꯥꯏ ꯄꯥꯛꯂꯛꯇ꯭ꯔꯕꯗ ꯃꯍꯥꯛꯅ ꯃꯁꯤꯡꯗꯤ ꯀꯥꯎꯖꯒꯅꯤ ꯀꯨꯟ ꯀꯨꯟꯊ꯭ꯔꯥ ꯍꯦꯟꯅ ꯁꯥꯔꯕ ꯃꯇꯨꯡꯗ ꯅꯣꯝꯃꯩꯁꯤ ꯑꯔꯣꯏꯕꯗ ꯑꯈꯣꯏꯒꯤ ꯏꯁꯤꯡꯅ ꯂꯨꯞꯄꯒꯁꯨ ꯀꯥꯞꯄ ꯌꯥꯕ ꯂꯩꯈꯣꯝ ꯇꯩꯔꯒꯁꯨ ꯀꯥꯞꯄ ꯌꯥꯕ ꯎꯐꯨꯜ ꯆꯪꯉꯒꯁꯨ ꯀꯥꯞꯄ ꯄ ꯌꯥꯕ ꯁꯨꯡꯆꯞ ꯆꯞꯄ ꯅꯥꯏꯗ꯭ꯔꯕ ꯑꯗꯨꯛꯀꯤ ꯃꯇꯤꯛ ꯑꯅꯛꯄ ꯑꯔꯥꯞꯄ ꯗ ꯃꯔꯨ ꯈꯛꯄꯒ ꯃꯔꯨ ꯅꯤꯐꯨ ꯅꯤꯐꯨ ꯆꯜꯂꯒ ꯑꯈꯣꯏꯒꯤ ꯌꯥꯝꯅ ꯁꯤꯖꯤꯟꯅꯕꯗ ꯑꯗꯨꯛꯀꯤ ꯃꯇꯤꯛ ꯅꯨꯡꯉꯥꯏꯕ ꯑꯦ ꯀꯦ ꯐꯣꯔꯇꯤ ꯁꯕꯦꯟ ꯍꯥꯏꯕ ꯅꯣꯡꯃꯩ ꯑꯁꯤ ꯄꯨꯊꯣꯛꯈꯤꯕꯒꯤ ꯋꯥꯔꯤꯅꯤ ꯃꯁꯤ ꯇꯧꯅ ꯇꯥꯕꯗ ꯅꯨꯡꯉꯥꯏꯒꯗ꯭ꯔꯥ ꯅꯨꯡꯉꯥꯏꯔꯣꯏꯗ꯭ꯔꯥ ꯑꯝꯇꯪ ꯍꯥꯏꯐꯦꯠꯇꯪ ꯇꯦꯟꯇꯛꯅ ꯊꯝꯕꯤꯌꯨ
ꯃ ꯃꯔꯨꯞ ꯃꯔꯨꯞꯀꯤ ꯋꯥꯔꯤꯗꯨ ꯇꯥꯕꯗ ꯅꯨꯡꯉꯥꯏꯖꯩ ꯍꯥꯏꯗꯤ ꯃꯔꯨꯞꯀꯤ ꯈꯣꯟꯖꯦꯜ ꯑꯁꯤꯁꯨ ꯇꯥꯕꯗ ꯑꯗꯨꯛꯀꯤ ꯅꯨꯡꯉꯥꯏꯖꯩ ꯑꯗꯨꯕꯨ ꯃꯔꯨꯞꯅ ꯋꯥ ꯉꯥꯡꯕ ꯃꯇꯝꯗ ꯆꯦꯡ ꯊꯨꯕ ꯇꯥꯔꯒꯁꯨ ꯑꯩꯈꯣꯏꯒꯤ ꯁꯦꯡꯅ ꯁꯦꯡꯅ ꯉꯥꯡꯕꯤꯕ ꯇꯥꯔꯒꯗꯤ ꯑꯗꯨ ꯍꯦꯟꯅ ꯅꯨꯡꯉꯥꯏꯖꯩ
ꯋꯥꯔꯤꯗꯤ ꯌꯥꯝ ꯅꯨꯡꯉꯥꯏ ꯇꯥꯕꯗꯁꯨ ꯊꯝꯃꯣꯏꯕꯨ ꯁꯨꯨꯝꯃꯤ ꯃꯔꯨꯞꯀꯤ ꯋꯥꯔꯤ ꯑꯗꯨ ꯄꯨꯊꯣꯛꯄꯗ ꯀꯔꯤꯁꯨ ꯑꯀꯥꯏꯕ ꯂꯩꯔꯦꯏ ꯍꯥꯏꯅ ꯊꯝꯖꯒꯦ
ꯌꯥꯝ ꯅꯨꯡꯉꯥꯏꯖꯩ ꯑꯩꯈꯣꯏ ꯃꯔꯨꯞꯅ ꯑꯆꯨꯝꯕ ꯄꯥꯎꯗꯝ ꯊꯝꯕꯤꯕꯒꯤ ꯅꯨꯃꯤꯗꯥꯡ ꯑꯣꯏꯕꯅ ꯑꯩꯒꯤ ꯈꯣꯟꯖꯦꯜ ꯑꯁꯤꯁꯨ ꯑꯩꯒꯤ ꯈꯅꯥꯎ ꯈꯔ ꯅꯨꯡꯉꯥꯏꯖꯗꯕ ꯑꯗꯨꯒ ꯃꯤꯁꯤꯡ ꯁꯨꯝ ꯇꯨꯝꯅꯈꯤꯕꯅ ꯃꯔꯝ ꯑꯣꯏꯔꯒ ꯀꯟꯅ ꯁꯨꯝ ꯉꯥꯡꯕ ꯅꯨꯡꯉꯥꯏꯖꯗ ꯇꯧꯕꯤꯕꯅꯤ ꯑ ꯌꯥꯝꯅ ꯐꯔꯦ ꯑꯗꯨ ꯃꯔꯨꯞꯀꯤ ꯇꯨꯃꯥꯝꯗꯥꯏꯁꯤꯗ ꯑꯩꯅ ꯉꯥꯏꯍꯥꯛꯇꯪ ꯋꯥꯔꯤ ꯋꯥꯇꯥꯏ ꯇꯧꯔꯒ ꯁꯨꯝ ꯀꯩꯅꯣ ꯇꯧꯕꯁꯤꯒꯨꯝꯕ ꯑꯣꯏꯅ ꯌꯥꯝ ꯅꯨꯡꯉꯥꯏꯖꯩ ꯉꯁꯤꯒꯤꯗꯤ ꯄꯣꯊꯥꯕꯤꯔꯣ ꯃꯔꯨꯞ ꯃꯇꯨꯡꯗ ꯃꯔꯨꯞꯀꯤꯁꯨ ꯋꯥꯔꯤ ꯋꯥꯇꯥꯏ ꯑꯗꯨꯝ ꯍꯧꯗꯣꯛꯄꯤꯔꯛꯎ ꯊꯝꯖꯔꯒꯦ ꯃꯔꯨꯞ
ꯐꯒꯅꯤ